ꯀꯔꯤꯕꯣ
ꯔꯤꯌꯦ
ꯀꯩ ꯇꯧꯔꯤꯅꯣ
ꯀꯩꯝ ꯇꯧꯗꯦ ꯑꯗꯨꯝ ꯂꯩꯔꯤꯌꯦ ꯅꯪꯗꯤ
ꯅꯪ ꯄꯨꯟꯁꯤꯁꯦ ꯅꯨꯡꯉꯥꯏꯃꯟꯈ꯭ꯔꯦꯗ ꯀꯔꯤꯝ ꯇꯧꯗꯕꯤꯗꯒ ꯂꯩꯔꯤꯁꯦ
ꯑꯦꯁ ꯀꯩꯝ ꯇꯧꯗꯕꯤꯒ ꯍꯥꯏ ꯏꯕꯦꯝꯃ ꯃꯊꯥ ꯌꯥꯝ ꯁꯥꯔꯤꯌꯦ ꯑꯩ ꯀꯩꯝ ꯇꯧꯗꯕꯩ ꯋꯥꯅꯦ ꯃꯊꯥꯗꯤ ꯑꯗꯨꯝ ꯁꯥꯔꯤꯕꯅꯦ ꯑꯁ ꯀꯩꯒꯤ ꯑꯣꯏꯔꯨꯅꯤ ꯍꯧꯖꯤꯛ ꯃꯇꯝꯁꯤꯗꯕꯨ ꯀꯩꯒꯤ ꯑꯣꯏꯗꯣꯏꯅꯣ ꯃꯊꯥ ꯁꯥꯕꯁꯤꯕꯨ ꯁꯦꯟꯒꯤ ꯑꯣꯏꯗꯗꯤ ꯀꯩꯒꯤ ꯃꯊꯥ ꯁꯥꯗꯣꯏꯅꯣ
ꯑꯗꯨꯅꯦꯀꯣ ꯑꯗꯨ ꯅꯪꯒꯤ ꯅꯍꯥꯟ ꯁꯝ ꯁꯪꯉꯦ ꯍꯥꯏꯕꯗꯨꯗꯤ ꯀꯃꯥꯏ ꯀꯃꯥꯏ ꯇꯧꯋꯅꯣ ꯅꯪ ꯅꯍꯥꯟ ꯁꯝ ꯁꯪꯕꯗꯣ
ꯑ ꯑꯗꯨꯗꯔ ꯑꯈꯣꯏ ꯀꯦꯒ ꯑꯩꯒꯁꯦ ꯀꯩꯅꯣ ꯇꯧꯕꯅꯦ ꯎ ꯌꯨꯝꯗ ꯁꯪꯖꯕꯅꯦꯕ
ꯑꯥ
ꯑ ꯉꯥꯏꯌꯣꯀꯣ
ꯍꯣꯏ ꯌꯥꯏꯌꯦ
ꯑ ꯑꯩꯒ ꯑꯩꯒ ꯏꯆꯦꯒꯅꯦ ꯏꯕꯥꯟꯅꯤꯅ ꯁꯪꯖꯕꯅꯦꯕ ꯌꯨꯝꯗ ꯇꯧꯔꯒ ꯑꯗꯨꯒ ꯄ꯭ꯔꯦꯁ ꯕ꯭ꯂꯤꯁ ꯇꯧꯔꯒ ꯄꯕ ꯅ ꯑꯗꯨꯅꯅꯦ ꯁꯝꯗꯤꯅꯦ ꯑꯗꯨꯝ ꯍꯁꯦ ꯌꯥꯝ ꯌꯨꯁ ꯇꯧꯔꯕꯅꯤꯅ ꯌꯥꯗ꯭ꯔꯕꯗꯣ
ꯑꯣ ꯍꯣꯏ ꯕ꯭ꯂꯤꯁ ꯍꯣꯏ ꯕ꯭ꯂꯤꯁꯁꯦ ꯐꯠ ꯁꯦꯍꯥꯏꯌꯦ ꯑꯗꯨꯗ ꯅꯪ ꯀꯔꯤ ꯀꯃꯥꯏꯅ ꯆꯪꯒꯦ ꯍꯥꯏꯁꯦ ꯄ꯭ꯔꯥꯏꯁꯀꯨꯝꯕꯗꯤ ꯀꯌꯥ ꯀꯌꯥ ꯂꯩꯒꯦ
ꯑ ꯕ꯭ꯂꯆ ꯑꯩ ꯍꯧꯖꯤꯛꯥꯎ ꯕ꯭ꯂꯤꯆꯤꯡ ꯄꯥꯎꯗꯔꯒ ꯗꯦꯕꯂꯞꯄꯔꯒ ꯂꯧꯋꯦꯕ ꯑꯗꯣ ꯑꯩꯒꯤ ꯋꯥꯈꯜꯗꯗꯤ ꯕ꯭ꯂꯤꯆꯤꯡ ꯄꯥꯎꯗꯔꯁꯦ ꯑꯗꯨꯝ ꯃꯥꯒꯤ ꯀꯟꯇꯦꯅꯔꯗꯒꯨꯝꯕ ꯀꯧꯇꯥꯗ ꯌꯣꯜꯂꯗꯤ ꯈꯟꯕꯅꯦ ꯑꯗꯨ ꯂꯩ ꯂꯩ ꯗꯦꯕ ꯃꯣꯏꯒꯤꯁꯦ ꯑꯗꯨꯝ ꯑꯩꯠꯇꯤ ꯑꯩꯠꯇꯤꯗ ꯄꯦꯀꯦꯖꯤꯡꯗ ꯂꯥꯛꯑꯦꯕ ꯑꯗꯨꯁꯦ ꯑꯅꯤꯉꯛꯇ ꯇꯧꯔꯕ ꯑꯗꯨꯅ ꯌꯥꯝ ꯌꯥꯝꯕ ꯑꯣꯏꯗꯦ ꯀꯣꯟ ꯌꯥꯝꯅ ꯆꯨꯕ ꯑꯣꯏ ꯖꯦꯕꯥ ꯑꯗꯨ ꯑꯗꯨꯅ ꯍꯤꯗꯥꯛꯄꯨꯗꯤ ꯌꯥꯝ ꯍꯣꯡꯕ ꯑꯗꯨꯝ ꯇꯧꯋꯦꯗ ꯟꯖꯔ ꯀꯂꯔꯗ ꯑꯃ ꯂꯧꯔꯦ ꯑꯗꯨ ꯇꯩꯔꯦ ꯑꯗꯨꯗꯨ
ꯑꯗꯨꯣ ꯅꯪ ꯃꯄꯥꯟ ꯊꯣꯛꯄꯅꯗꯤ ꯐꯅꯤꯀꯣ ꯇꯥꯕ꯭ꯔꯥ
ꯃꯨꯀꯥ ꯍꯦꯅꯥꯜ ꯗꯅꯦꯦꯛ
ꯇꯥꯕ
ꯑ ꯇꯥꯏꯌꯦ ꯇꯥꯏꯌꯦ ꯇꯥꯏꯌꯦ
ꯅꯪ ꯅꯪ ꯃꯄꯥꯟ ꯊꯣꯛꯄꯅꯗꯤ ꯐꯅꯤ
ꯇꯥꯏꯒꯦ
ꯑꯗꯨꯣ
ꯍꯥꯥ
ꯑꯗꯣ ꯅꯪꯁꯦ ꯑꯗꯨ ꯁꯪꯉꯦꯕ ꯅꯪꯁꯦ ꯄꯥꯔꯂꯔꯗ ꯆꯠꯂꯒ ꯁꯪꯕꯒꯨꯝꯕ ꯇꯧꯗ ꯅꯪ ꯀꯂꯔꯤꯡ ꯇꯧꯕꯒꯤꯗꯣ꯫ ꯍꯥꯏꯗꯤ ꯁꯇ꯭ꯔꯦꯠꯅꯤꯡꯒꯨꯝ ꯋꯥ
ꯑꯗꯨ ꯍꯣꯏ ꯐꯤꯁꯇ ꯌꯨꯝꯗ ꯇꯧꯔꯒ ꯈꯔ ꯂꯩꯔꯒ ꯑꯩꯈꯣꯏ ꯑꯩ ꯀꯦꯔꯥꯇꯤꯟ ꯇꯧ ꯇꯦꯅ ꯆꯠꯄꯅꯦꯕ ꯑꯗꯨꯒ ꯃꯣꯏꯅ ꯀꯦꯔꯥ ꯅꯪꯒꯤ ꯁꯝꯁꯦ ꯀꯦꯔꯥꯇꯤꯟ ꯇꯧꯕ ꯌꯥꯔꯔꯣꯏ ꯌꯥꯝꯅ ꯁꯣꯛꯑꯕꯅꯦ ꯑꯗꯨꯅ ꯑꯇꯩ ꯑꯣꯏꯅ ꯇꯧꯕꯤ ꯑ ꯑꯩ ꯇ꯭ꯔꯤꯠꯃꯦꯟ ꯑꯣꯏꯅ ꯑꯅꯤ ꯄꯤꯕꯤꯔꯛꯑꯦ ꯃꯣꯏꯅ꯫
ꯎꯝ
ꯅꯦꯅꯣ ꯄ꯭ꯂꯁꯇꯤꯑꯒ ꯄꫭꯠ ꯗꯣꯛꯁꯀꯤ ꯑꯣꯏꯅ ꯇꯧꯔꯛꯑ ꯇꯅꯦꯕ
ꯑꯣ
ꯑꯗꯨ ꯇꯧꯕꯤꯔꯦ ꯑꯦ ꯑꯗꯨꯒꯗꯤ ꯍꯧꯖꯤꯛꯀꯥꯟꯕꯨꯗꯤ ꯈꯔ ꯅꯨꯡꯉꯥꯏꯔꯕꯅꯦ ꯑꯩꯒꯤ ꯁꯝꯗꯦ ꯑꯗꯨꯒ ꯃꯣꯏꯒꯤ ꯁꯦꯝꯄꯨꯁꯨ ꯃꯣꯏꯒꯤ ꯌꯨꯁ ꯇꯧ ꯑꯃ ꯑꯩꯀꯩ ꯀꯦꯔ ꯃꯥꯛꯁꯀ ꯍꯤꯌꯦꯔ ꯃꯥꯛꯁꯀ ꯄꯤꯔꯛꯑꯦꯕ ꯑꯗꯨ ꯑꯩꯅ ꯇꯧꯕ ꯍꯧꯖꯤꯛꯀꯥꯟꯗꯤ ꯈꯔ ꯌꯥꯔꯕꯅꯦ ꯑꯩꯒꯤ ꯁꯝꯁꯦ ꯅꯠꯇ꯭ꯔꯗꯤ ꯅꯍꯥꯟꯗꯤ ꯌꯥꯝ ꯀꯥꯊꯦꯛꯑꯕꯅꯦ ꯌꯥꯗ꯭ꯔꯕꯗꯣ꯫
ꯑꫭꯍꯣ ꯑꯁ ꯈꯪ ꯗ꯭ꯔꯦꯗ ꯑꯗꯨꯅ ꯃꯄꯥꯟꯑꯣ ꯅꯪ ꯄꯥꯟꯊꯣꯛꯑꯣ ꯅꯪ ꯃꯄꯥꯟꯗ ꯊꫭꯛꯑꫭꯕ꯫
ꯑꫭ ꯍꯣꯏꯁꯦ꯫
ꯑꯗꯣ ꯑꯗꯨ ꯀꯥ ꯑꯩꯁꯦ ꯇꯧꯒꯦꯅ ꯈꯟꯕꯅꯦ ꯕꯥ ꯑꯩꯒꯤ ꯁꯝꯁꯦ ꯐꯗꯦꯕ ꯑꯗꯣ ꯑꯩ ꯀꯂꯔ ꯑꯩ ꯁꯝꯁꯦ ꯐꯗꯤ ꯐꯩꯌꯦꯕ ꯑꯗꯣ ꯏꯕꯥꯅꯤ ꯀꯂꯔ ꯑꯩꯁꯦ ꯀꯂꯔ ꯁꯪꯉꯗꯤ ꯇꯥꯕ꯭ꯔꯥ ꯍꯜꯂꯣ꯫ ꯍꯜꯂꯣ꯫ ꯇꯥꯕ꯭ꯔꯣ ꯍꯜꯂꯣ ꯑꯩ ꯅꯪ ꯇꯥꯗ꯭ꯔꯦ ꯍꯜꯂꯣ ꯑꫭ ꯇꯥꯔꯕꯣ ꯇꯥꯗ꯭ꯔꯦ ꯅꯪꯅ ꯉꯥꯡ__